ꯍꯜꯂꯣ
ꯍꯂꯣ
ꯀꯩꯗꯧꯔꯤꯅ‌ꯣ
ꯍꯤꯞꯄꯤ
ꯏꯁ ꯅꯨꯡꯉꯥꯏꯍꯦ
ꯍꯣꯏ ꯅꯨꯡꯉꯥꯏ ꯍꯥꯏꯇꯥꯔꯦ
ꯀꯩ ꯏꯟꯖꯥꯡ ꯆꯥꯔꯒꯦ ꯎ ꯎꯗꯕꯁꯨ ꯀꯨꯏꯈꯔ‌ꯦ
ꯎꯗꯕꯩ ꯍꯟꯗꯛꯁ‌ꯦ ꯊꯕꯛ ꯈꯨꯌꯥꯝꯁꯤꯒ ꯉꯁꯤꯗꯣ ꯑ ꯎ ꯀꯥꯡꯁꯣꯏ ꯆꯥꯈ꯭ꯔꯦꯕ
ꯑꯗꯨ ꯅꯣꯏꯒꯤꯅꯌꯥꯝꯕ ꯈꯣꯏ ꯂꯥꯛꯇꯕ꯭ꯔꯥꯅꯦ
ꯑꯌꯨꯛꯇ ꯂꯥꯛꯑꯦ
ꯑꯗꯨ ꯆ ꯐ꯭ꯔꯦ ꯃꯨꯒꯥ
ꯑ ꯆ ꯂꯧꯕꯧꯕ ꯂꯥꯛꯄꯥ ꯑꯩꯅ ꯊꯣꯡꯕ
ꯍꯥꯎꯔꯝꯣꯏꯗ ꯑꯗꯨꯗꯨꯗꯤ
ꯑꯦ ꯑꯩ ꯈꯨ ꯅꯪ ꯈꯪꯗꯕ꯭ꯔꯣ
ꯅꯍꯥꯟ ꯆꯥꯕꯗꯣ ꯑꯁ ꯃꯍꯥꯎ ꯂꯩꯇꯕꯣꯗꯣ ꯂꯔꯦ
ꯑꯗꯨ ꯑꯌꯥꯝꯕꯅ ꯃꯥꯜꯂꯦꯕ ꯗꯣ
ꯁꯥꯡ ꯊꯅꯤ ꯅꯪ ꯗꯗꯤ ꯍꯥꯏ ꯑꯗꯨ ꯅꯣꯏ ꯆꯆꯦꯒꯤ ꯀꯩꯅꯣ ꯑꯉꯥꯡꯗꯣ
ꯑ ꯑ ꯀꯩꯅꯩꯅꯗꯦꯜꯗ ꯏꯗ
ꯍꯣꯁꯄꯤꯇꯥꯜꯗ ꯂꯩꯔꯤꯕ꯭ꯔꯥ ꯀꯔꯝ ꯀꯥꯟꯗ ꯊꯣꯛ ꯄꯤꯔꯝꯃꯣꯏꯗꯤ
ꯍꯧꯖꯤꯛ ꯍꯥꯏꯕ ꯍꯩ ꯉꯝꯗꯦꯗ ꯅꯣꯏ ꯈꯔꯗꯤ ꯂꯩꯗꯧ ꯃꯥꯂꯦ
ꯀꯅꯥ ꯀꯅꯥ ꯃꯣꯏ ꯃꯣꯏꯒꯤ ꯀꯩꯅꯣ ꯅꯨꯄꯥꯁꯨ ꯂꯥꯛꯄ꯭ꯔꯥ ꯆꯤꯆꯦꯒꯤ ꯅꯨꯄꯥ
ꯂꯥꯛꯇꯗ ꯃꯣꯏꯒꯤ ꯏꯃꯨꯡꯒꯤ ꯃꯤ ꯑꯝꯇ ꯂꯥꯛꯇꯦ ꯑꯉꯛꯄꯅꯦ ꯃꯣꯏꯁꯦ
ꯀꯅꯥꯁꯨ ꯂꯥꯛꯇꯦ ꯁꯤ ꯏꯝꯐꯥ ꯑ ꯂꯩꯕ ꯃꯤꯁꯤꯡꯁꯨ ꯂꯥꯛꯇꯕ꯭ꯔꯅꯦ
ꯑꯣ ꯃꯌꯥꯝ ꯂꯩ ꯑꯗꯣ ꯑꯝꯇ ꯂꯥꯛꯇꯦ
ꯀꯔꯤ ꯇꯧꯕꯤꯔꯣ
ꯈꯪꯗ꯭ꯔꯦ ꯏꯆꯦꯒꯤ ꯂꯥꯏꯕꯛꯁꯦ
ꯌꯥꯗꯤ ꯍ
ꯊꯥꯎꯅꯤꯡꯕꯅꯤ
ꯑꯗꯨ ꯅꯨꯃꯤꯠ ꯑꯃꯁꯨ ꯂꯥꯛꯑꯒ ꯌꯦꯡꯕ ꯌꯥꯏ ꯀꯣ
ꯃꯤ ꯃꯌꯥꯝ ꯂꯩꯔꯒꯀꯣ ꯑꯝꯇ ꯂꯥꯛꯇꯕ ꯑꯩꯈꯣꯏ ꯏꯃꯨꯡ ꯈꯛꯇ ꯇꯧꯕ
ꯑꯗꯨ ꯃꯣꯏ ꯀꯣꯜꯗꯤ ꯇꯧꯔꯛꯄ꯭ꯔꯣ
ꯀꯁꯠ ꯀꯁ ꯇꯧꯔꯛꯄ ꯃꯌꯥꯝꯕ ꯈ꯭ꯋꯥꯏꯗꯒꯤ ꯃꯌꯥꯝꯕꯗꯣ ꯑꯗꯨꯒꯤ ꯅꯨꯄꯤꯗꯤ ꯇꯧꯔꯛꯑꯦ ꯌꯥꯏ ꯇꯩꯗꯤ ꯑꯇ ꯇꯧꯔꯛ ꯄꯦ
ꯠꯇꯦꯗꯣ
ꯀꯔꯤ ꯋꯥꯈꯟꯗꯅꯣ ꯈꯪꯗꯦ ꯃꯣꯏꯁꯦ
ꯈꯪꯅꯤ ꯈꯪꯉꯕꯅꯤꯅ ꯑꯗꯣ
ꯈꯪꯕꯅꯦ ꯎꯝ ꯆꯠꯂꯝꯗꯥꯏꯗ ꯐꯣꯟ ꯑꯗꯨꯝ ꯐꯪꯍꯟꯕꯅꯦ ꯃꯣꯏꯅ ꯋꯥꯔꯗꯤ ꯏꯆꯦ ꯈꯣꯏꯗ ꯑꯗꯨꯝ ꯄꯩꯁꯥ ꯅꯤ
ꯎꯝ ꯎ ꯑꯥꯏꯇꯍꯦ
ꯎꯝ ꯎꯝ
ꯑꯗꯨ ꯉꯁꯤ ꯊꯕꯛ ꯂꯩꯇꯕ꯭ꯔꯥꯅꯦ ꯑꯗꯨꯝ ꯂꯩꯒꯦꯔꯥ
ꯁꯤ ꯑꯁ ꯍꯧꯖꯤꯛꯇ ꯍꯜꯂꯛꯏꯅꯦ ꯑꯥꯗ ꯆꯠꯂꯒ
ꯀꯥꯖ ꯆꯈꯃ
ꯅꯗ ꯖꯥꯔꯗ ꯆꯄꯥ
ꯍꯣꯔꯦꯟꯗꯤ ꯀꯩꯅꯣ ꯅꯣꯡ ꯆꯨꯗ꯭ꯔꯗꯤ ꯋꯥꯛꯀꯤꯡ ꯆꯠꯁꯦ
ꯦꯟ ꯍꯣꯔꯦꯟ ꯍꯣꯔꯦꯟ ꯈꯪꯗ꯭ꯕꯨ ꯊꯕꯛ ꯂꯩꯗꯧ ꯃꯥꯜꯂꯦ ꯑꯩ ꯀꯩꯅ ꯆꯠꯄꯗꯣ ꯑꯗꯨꯒꯤ ꯄ꯭ꯔꯣꯁꯦꯁꯇꯣ ꯍꯣꯔꯦꯟ ꯆꯠꯁꯤꯔ ꯍꯣꯔꯦꯟ ꯑꯃꯨꯛ ꯆꯠꯁꯤꯔꯥꯅ ꯈꯜꯂꯤꯕ
ꯑꯣ ꯑꯗꯨ ꯆꯠꯇ꯭ꯔꯗꯤ ꯍꯥꯏꯩꯅꯣ ꯍꯩꯀꯣꯠ ꯆꯠꯁꯦꯀꯣ
ꯑꯧ ꯌꯥꯏ ꯑꯩꯁꯨ ꯑꯩꯁꯨ ꯆꯥꯅꯤꯡꯉ ꯂꯩꯕꯅꯤꯅꯦ ꯀꯩꯅꯣ ꯂꯝꯁꯥꯡ ꯂꯣꯝꯗꯒꯤ ꯅꯨꯄꯤ ꯑꯃꯗ ꯍꯪꯉꯦ ꯉ ꯄꯨꯔꯛꯀꯦ ꯍꯥꯏꯔꯒ ꯐꯣꯟ ꯑꯃꯨꯛ ꯇꯧꯔꯛꯇꯦ
ꯍꯩꯅꯧꯔꯣ
ꯑꯥꯎ
ꯑꯣ ꯑꯗꯨꯗꯧꯅ ꯇꯧꯑꯝꯅꯦ
ꯂꯧꯕꯕꯁ ꯍꯁꯤꯔ ꯑꯗ
ꯌꯥꯏꯑꯦ ꯍꯧꯖꯤꯛꯔꯣ
ꯍꯣꯔꯦꯟ ꯈꯪꯗꯦ ꯍꯌꯦꯡꯔꯥ ꯍꯣꯔꯦꯟꯔꯥ ꯂꯥꯞꯗꯤ ꯂꯥꯞꯄꯤ
ꯍꯣꯔꯦꯟ ꯆꯁꯤꯅꯦ
ꯑꯩꯈꯣꯏ ꯆꯠ ꯎꯝ ꯃꯅꯤꯡ ꯃꯅꯤꯡ ꯂꯣꯝꯒꯤ ꯂꯝꯕꯤ ꯆꯠꯄꯗꯣ ꯈꯨꯟꯗꯤꯔꯣꯝꯗ ꯑꯗꯨ ꯑꯗꯨ ꯂꯣꯝꯗ ꯆꯠꯄ ꯌꯥꯏ ꯔꯦꯁꯦ ꯈꯪꯗꯦ
ꯁꯦ ꯍꯧꯖꯤꯛꯁꯦ ꯅꯣꯡ ꯅꯠꯇꯦ ꯅꯨꯡꯁꯥꯁꯨ ꯊꯣꯛꯇꯕꯒꯤ ꯑꯗꯨꯝ ꯆꯠꯄꯁꯨ ꯌꯥꯏꯗꯤ ꯌꯥꯕꯅꯤꯀꯣ
ꯍꯧꯖꯤꯛꯇꯤ ꯇꯂꯦꯍꯦ ꯍꯥꯏꯁꯨ
ꯊ
ꯅꯣꯏꯗꯤ ꯀꯔꯤꯁ ꯆꯕ
ꯉꯁꯤꯁꯦ ꯑꯂꯨꯒ ꯁꯒ꯭ꯔꯤ ꯆꯥꯏ
ꯅꯪꯕꯨ ꯁꯧꯒ꯭ꯔꯤ ꯆꯥꯔꯕꯣ
ꯑꯩꯗꯤ ꯑꯩꯗꯤ ꯑꯩꯗꯤ ꯉꯔꯥꯡꯒꯤ ꯏꯟꯖꯥꯡꯖꯥꯎꯅꯦ ꯈꯔ ꯈꯔ ꯇꯦꯁ ꯇꯧꯔꯒ ꯆꯥꯕꯅꯤꯅ
ꯃꯥꯒꯤ ꯃꯍ ꯆꯒ ꯏꯁꯀꯇꯥ ꯇ ꯁꯒꯔꯤ ꯣꯠ ꯆꯥꯡ ꯐꯒꯦꯔꯀꯣ
ꯍꯣꯇꯦꯜꯗ ꯌꯥꯝ ꯇꯥꯡꯕꯅꯦ ꯁꯧꯒꯔꯤꯗꯣ ꯑꯣꯛꯇꯦ ꯏꯟꯁꯥꯡ ꯃꯣꯏ ꯊꯣꯡꯕꯗꯣ ꯑꯁ ꯂꯨꯄꯥ ꯀꯨꯟꯒꯤ ꯌꯥꯝꯗꯕꯅꯤ
ꯑꯗꯣ ꯁꯧꯒ꯭ꯔꯤꯗꯣ ꯀꯩꯅꯣ ꯒꯦꯁꯇ꯭ꯔꯤꯠ ꯂꯩꯕ꯭ꯔꯥ ꯀꯔꯤꯅꯣ ꯄꯨꯛ ꯄꯨꯛꯀꯨꯝꯕ ꯁꯥꯕ ꯑꯗꯨ ꯂꯩꯅ ꯃꯅꯨꯡꯗ ꯑꯗꯨꯒꯨꯝꯕꯗꯣ ꯆꯥꯕ ꯅꯨꯡꯉꯥꯏꯇꯕꯅꯤ
ꯅꯨꯡꯉꯥꯏꯇꯕ꯭ꯔꯣ
ꯏ ꯏꯄꯥꯉ ꯋꯥ ꯀꯦꯀꯉꯦ ꯋꯥ ꯅꯨꯄꯥꯗꯣ ꯁꯧꯔꯤꯗꯤ ꯑꯗꯨꯝ ꯆꯥꯅꯤꯡꯉꯦ ꯑꯗꯨꯕꯨ ꯃꯥꯗꯣ ꯑꯗꯨꯝ ꯆꯥꯔꯗꯤ ꯌꯥꯗꯦꯕ
ꯑꯣ ꯈꯔ ꯀꯩꯅꯣ ꯇꯧꯕꯒꯤꯅꯦ
ꯎꯝ ꯑꯗꯨ ꯐꯠꯇꯦ ꯍꯥꯏꯕ
ꯊꯨꯝ ꯊꯨꯝ ꯃꯍꯥꯎ ꯂꯩꯕꯗꯨꯣ ꯅꯠꯇꯦ ꯊꯅꯗꯕ ꯍꯩ ꯑꯥ ꯑꯥ ꯑꯗꯨ ꯑꯣ ꯑꯗꯨꯒꯤꯅꯤ ꯅꯪꯒꯤ ꯊꯕꯛꯇ ꯅꯕꯣ
ꯑꯁ ꯃꯣꯏ ꯊꯕꯛꯇꯣ ꯅꯨꯡꯉꯥꯏꯇꯦꯕ ꯑꯩꯅ ꯌꯦꯡꯁꯤꯟꯕꯗꯣ ꯃꯣꯏꯗꯨꯀꯣ ꯑꯁ ꯃꯥꯒꯤ ꯏꯃꯥꯗꯣ ꯀꯣꯜ ꯇꯧꯔꯒ ꯃꯥꯒꯤ ꯑꯗꯨꯗꯣ ꯅꯪꯅ ꯌꯦꯡꯕꯗꯣ ꯃꯃꯤꯡꯗꯤ ꯄꯜꯂꯑꯦꯗꯣ ꯑꯗꯨ ꯅꯪꯅ ꯌꯦꯡꯕꯗꯣ ꯈꯤꯇꯪ ꯑꯣꯏꯔꯔ ꯁꯣꯛꯔꯗꯤ ꯑꯩꯗꯤ ꯁꯨꯡꯅꯣ ꯅꯨꯡꯉꯥꯏꯔꯀꯣ ꯚꯔ ꯇꯝ ꯍꯚꯥꯔꯒ ꯂꯩꯕꯅꯤ ꯀꯣ ꯅꯨꯡꯉꯥꯏꯇꯦꯕ ꯑꯩꯁꯨ ꯇꯧꯗꯣ
ꯎꯝ
ꯑꯩꯅ ꯂꯥꯟꯕꯒꯨꯝ ꯇꯧꯔꯒꯀꯣ
ꯎꯝ
ꯑꯗꯨ ꯇꯧꯕ ꯅꯨꯡꯉꯥꯏꯇꯕꯒꯤ ꯑꯁ ꯉꯁꯤ ꯁꯨꯇꯤ ꯂꯧꯒꯦ ꯍꯥꯏꯔꯒ ꯇꯧꯕꯅꯦꯕ
ꯑꯗꯨ ꯆꯠꯂꯔꯣꯏꯗ꯭ꯔꯣ ꯇꯕꯣ
ꯍꯌꯦꯡꯅ ꯈꯪꯒꯅꯤ ꯅꯨꯡꯉꯥꯏꯇꯕꯀꯣ ꯃꯣꯏꯗꯣ ꯑꯗꯨꯝ ꯇꯧꯔꯛꯄ ꯇꯧꯔꯒ ꯑꯗꯨꯝ ꯍꯥꯏꯔꯒ ꯂꯩꯕꯒꯤ ꯀ ꯇꯧꯕ
ꯑꯩꯗꯤ ꯏꯆꯦ ꯊꯕꯛ ꯇꯧꯋꯦꯅ ꯕꯁ ꯆꯥꯎꯊꯣꯛꯑꯒ ꯂꯩꯕꯅꯤꯅꯦ
ꯇꯥ ꯍꯥꯏꯗꯒꯤ ꯅꯥꯟ ꯇꯧꯕꯗꯣ ꯑ ꯐ꯭ꯥꯔꯁ ꯇꯥꯏꯝ ꯇꯧꯕꯗꯣ ꯑꯗꯨꯗꯤ ꯅꯨꯡꯉꯥꯏꯌꯦ ꯑꯗꯨ ꯍꯧꯖꯤꯛꯀꯥꯟꯒꯤꯗꯤ ꯑꯁ ꯅꯨꯡꯉꯥꯏꯇꯕꯗꯣ
ꯋꯥ ꯄ‌ꯦꯄꯥ ꯄꯦꯄꯥ ꯉꯥꯡꯕ꯭ꯔ‌ꯥ
ꯀꯦꯃꯦꯔꯥ ꯂꯩꯕꯒꯤ ꯑꯗꯨꯝ ꯃꯥꯅ ꯌꯦꯡ ꯁꯤꯜꯂꯒ ꯑꯗꯨꯝ ꯍꯥꯏꯒ ꯂꯩꯕ ꯀꯔꯤꯁꯨ ꯑꯂꯥꯟꯕꯁꯨ ꯇꯧꯇ꯭ꯔꯁꯨ
ꯆꯥꯎꯕ꯭ꯔꯣ ꯋꯥꯡꯕ꯭ꯔꯣ
ꯃꯣꯏꯒꯤ ꯌꯨꯝꯗꯣ ꯃꯈꯥꯗ ꯃꯣꯏꯒꯤ ꯏꯃꯥ ꯏꯄꯥ ꯀ ꯃꯣꯏꯒꯤ ꯆꯤꯆꯦꯈꯣꯏ ꯃꯣꯏꯒꯤ ꯃꯅꯥꯎꯅꯨꯄꯥꯒꯨꯝꯕ ꯂꯩꯌꯦ ꯃꯣꯏꯒꯤ ꯏꯃꯥ ꯏꯄꯥꯗꯣ ꯎ ꯀꯩꯅꯣ ꯍꯅꯨ ꯕꯥ ꯍꯅꯨꯕꯤ ꯑꯣꯏꯈ꯭ꯔꯕꯒꯤ ꯈꯔ ꯁꯣꯜꯂꯦꯕ ꯑꯗꯨ ꯍꯅꯨꯕꯥꯗꯤ ꯌꯥꯝ ꯁꯣꯟꯈ꯭ꯔꯕ ꯃꯥꯜꯂꯦ ꯇꯨꯝ ꯇꯨꯝꯂꯒ ꯂꯩꯑꯦ
ꯌꯨꯝ ꯃꯊꯣꯟꯗꯤ ꯀꯌꯥꯅꯣ ꯃꯣꯏꯒꯤ
ꯑꯅꯤ ꯑꯁ ꯑꯃ ꯑꯅꯤ ꯑꯅꯤ ꯈꯛꯇꯪꯗ ꯑꯃꯗꯨꯗꯤ ꯃꯣꯏꯒꯤ ꯇꯦꯔꯦꯁ ꯑꯣꯏꯔ‌ꯦꯕ
ꯊꯕꯛ ꯅꯨꯡꯉꯥꯏꯕ ꯑꯃ ꯊꯤꯔꯣꯅꯦ ꯑꯗꯨꯗꯤ
ꯈꯪꯗꯦ ꯑꯗꯨꯗ ꯇꯜꯂꯦꯅꯦ
ꯇꯜꯗꯦ ꯃꯤꯔ‌ꯦꯝ ꯑꯣꯏꯕꯅ ꯅꯨꯡꯉꯥꯏ
ꯌꯨꯝꯗ ꯆꯠꯅꯤꯡꯈ꯭ꯔꯦ
ꯑꯩꯗꯤ ꯀꯥꯏꯗꯒꯤ ꯆꯠꯅꯤꯡꯗꯦꯗ ꯂꯥꯟ ꯃꯔꯛꯁꯤꯗ
ꯑꯗꯣ ꯑꯗꯨ ꯂꯥꯟ ꯇꯧꯅꯤꯡꯉꯥꯏ ꯆꯠꯅꯤꯡꯈ꯭ꯔꯦ ꯍꯥꯏꯕꯅꯤꯅ
ꯅꯣꯏꯗꯤ ꯅꯣꯏꯗꯤ ꯀꯩꯁꯨ ꯀꯥꯏꯗꯦꯗ ꯅꯨꯄꯥꯗꯤ ꯅꯣꯡꯃꯩ ꯄꯥꯏꯍꯜꯂꯒ ꯆꯠꯂꯣ ꯊꯥꯔꯕꯅꯤ
ꯀꯤꯕ꯭ꯔꯣ
ꯀꯤꯕꯗꯤ ꯅꯠꯇꯕ ꯇꯟꯕ
ꯀꯤꯕꯩ ꯑꯣꯏꯔꯝꯅꯤ ꯑꯗꯨ ꯅꯨꯄꯥꯁꯤ ꯀꯩꯅꯣ ꯃꯥꯒꯤ ꯅꯨꯄꯤ ꯊꯤꯕ ꯊ꯭ꯔꯤ ꯊꯤꯗꯕ ꯅꯨꯄꯥꯁꯤꯡꯗꯣ
ꯎꯝ
ꯁꯤꯡꯅ ꯀꯤꯌ‌ꯦ ꯍꯥꯏꯌꯦ ꯑꯩꯒꯤ ꯏꯃꯥꯟꯅꯕꯤꯅ ꯍꯥꯏꯔꯄ ꯄꯅꯤ ꯀꯣ
ꯑꯩꯗꯤ ꯀꯤꯗꯦꯗ ꯀꯥꯗꯥꯏꯗꯩ ꯇꯠ ꯇꯟꯕꯩ ꯋꯥꯅꯦ
ꯅꯪ ꯅꯝꯕꯔ ꯋꯥꯟ ꯑꯣꯏꯔꯣ꯫
ꯀꯤꯗꯤ ꯀꯤꯗꯦ ꯀꯥꯞꯅꯅꯤꯡꯕꯅꯦ ꯑꯩꯗꯤ꯫
ꯑ ꯅꯪꯒꯤ ꯅꯌꯥꯝꯕ ꯈꯣꯏ ꯍꯧꯔꯦꯟ ꯃꯂꯥꯛꯑꯣꯏꯗꯣꯏꯔꯣ?
ꯑ ꯑꯁ ꯈꯪꯗꯦꯅꯤ ꯅꯣꯏ ꯂꯥꯛꯑꯁꯨ ꯇꯜꯂꯦ ꯆꯥꯛ ꯊꯣꯡꯕꯤꯌꯨ ꯂꯧꯕ ꯂꯥꯛꯀꯦ ꯍꯥꯏꯔꯗꯤ ꯑꯁ ꯊꯣꯡꯕ ꯇꯂꯦ꫰
ꯀꯩ - ꯀꯩ ꯏꯟꯁꯥꯡ ꯊꯣꯡꯔ ꯊꯣꯡꯕꯅꯣ ꯑꯗꯨꯗ?
ꯑꯁ ꯀꯪꯁꯪꯏ ꯈꯛꯇꯅꯤꯗ꯫ ꯎꯝ ꯀꯩꯅꯣ ꯇꯧꯕ ꯄꯨꯟꯅ ꯊꯣꯡꯕꯗ ꯑꯇꯩ- ꯑꯇꯩꯒ ꯆꯥꯅ ꯅꯨꯄꯤꯅꯦ ꯑꯗꯨꯒ ꯍꯣꯇꯦꯜꯗ ꯈꯔ ꯂꯩꯕ ꯁꯥꯒꯨꯝꯕ ꯑꯇꯥꯎꯕꯒꯨꯝꯕ
ꯎꯝ꯫
ꯏꯁ ꯅꯍꯥꯟ ꯇꯧꯔꯝꯗꯥꯏꯗꯗꯤ ꯑꯁ ꯌꯥꯝ ꯀꯞꯅꯦ ꯍꯦ꯫ ꯑꯉꯥꯡ ꯑꯣꯏꯕꯒꯤ ꯅꯥ ꯎ ꯍꯤꯗꯥꯛ ꯀꯥꯞꯐꯝ ꯀꯩꯅꯣꯗ
ꯎꯝ꯫
ꯑꯗꯨꯗ ꯃꯈꯨꯠꯇ ꯄꯨꯟꯕꯗꯣ
ꯑꯣ꯫
ꯅꯥꯔꯁ ꯑꯃ ꯇꯧꯔꯒ ꯃꯥꯗꯣ ꯀꯌꯥꯝ ꯈꯪꯗꯕ ꯃꯥꯂꯦ꯫
ꯑ꯫
ꯄꯪ ꯇꯧꯗ ꯇꯧꯔꯒ ꯍꯩꯁꯨ - ꯍꯩꯁꯦ ꯑꯇꯣꯞꯄꯗ ꯑꯃꯨꯛ ꯇꯧꯕꯅꯦ ꯑꯗꯨꯗꯒꯤ ꯃꯥ ꯀꯞ- ꯀꯞ- ꯀꯞ
ꯅꯥꯕꯒꯤ ꯑꯪꯏꯔꯝꯅꯤ꯫
ꯑꯣꯄꯦꯁꯟ ꯃꯅꯨꯡꯗꯁꯨ ꯀꯞꯄꯅꯦ ꯀꯩꯅꯣ ꯏꯁꯇꯥꯐꯁꯤꯡꯗꯁꯨ ꯂꯣꯟ ꯈꯣꯏꯒ ꯃꯥꯟꯅꯗꯕꯅꯤꯅ
ꯎꯝ꯫
ꯅꯨꯡꯁꯤꯕꯅꯤ ꯍꯦ ꯃꯒꯤ ꯈꯨꯀꯞꯇꯣ!
ꯄꯥꯏ ꯂꯩꯇꯔ꯭ꯦꯅ
ꯎꯝ꯫
ꯑꯗꯣ ꯑꯝ ꯍꯣꯔꯦꯟ ꯑꯃꯨꯛ ꯇꯧꯔꯛꯒꯦꯀꯣ ꯑꯩ ꯍꯧꯖꯤꯛ ꯀꯩꯅꯣ ꯇꯧꯈꯤꯒꯦ ꯊꯕꯛ ꯈꯔ꯫ ꯊꯕꯛ ꯈꯔ ꯇꯧꯈꯤꯒꯦ꯫
ꯍ ꯍꯣꯏ ꯍꯔꯦꯟ ꯑꯥꯃꯨꯛ ꯐꯥꯑꯣꯅꯥꯁꯦ ꯫